ꯍꯂꯣ ꯏꯕꯦꯝꯃ ꯇꯥꯕ꯭ꯔꯣ
ꯇꯥꯏ ꯆꯦꯠ ꯇꯏ ꯁꯤꯕꯤꯃꯥ ꯁꯅꯥꯕꯤꯃꯥ
ꯀꯩꯗꯧꯔꯝꯃꯤꯅꯣ
ꯁꯨꯝ ꯎꯈꯣꯡꯗ ꯐꯝꯃꯒ ꯍꯆꯤꯠ ꯂꯥꯡꯉꯝꯃꯤꯉꯦ
ꯀꯨꯝꯍꯩ ꯍꯔꯥꯎꯕ ꯑꯝꯇ ꯆꯠꯇ꯭ꯔꯕꯣ
ꯀꯨꯝꯍꯩ ꯍꯔꯥꯎꯔꯣ ꯍꯟꯗꯛꯀꯤꯗꯤ ꯆꯠꯇ꯭ꯔꯤ ꯃꯃꯥꯡ ꯊꯥꯗꯗꯤ ꯑꯃ ꯏꯕꯨꯙꯧ ꯊꯥꯡꯖꯤꯡ ꯂꯥꯏ ꯍꯔꯥꯎꯕꯗꯣ ꯃꯣꯏꯔꯥꯡꯒꯤ
ꯎꯝ
ꯎꯝ
ꯆꯠꯂꯦ
ꯆꯠꯂꯦ ꯑꯥ ꯑꯗꯨꯗ ꯆꯠꯂꯨꯌꯦ ꯑꯗꯨꯗꯒꯤ ꯄꯥꯡ ꯆꯠꯊꯣꯛꯇ꯭ꯔꯦ ꯏꯁꯥꯁꯦ ꯈꯔ ꯅꯨꯡꯉꯥꯏꯇꯗꯅ ꯏ ꯎꯆꯆꯦ ꯍꯧꯗꯤ ꯀꯩꯀꯩ ꯍꯔꯥꯎ ꯀꯨꯝꯍꯩ ꯌꯥꯎꯔꯤꯕ ꯍꯧꯖꯤꯛꯀꯥꯟꯁꯤꯕ
ꯈꯔ ꯈꯔ ꯇꯦꯠ ꯇꯦꯠ ꯌꯥꯎꯔꯤꯌꯦ
ꯑꯍꯟ ꯑꯣꯏꯁꯜꯂꯛꯄꯩꯔꯥ ꯀꯩꯅꯣ ꯌꯥꯎꯅꯤꯡꯗ꯭ꯔꯦꯅꯦ ꯑꯩꯈꯣꯏꯗꯤ ꯄꯥꯛꯅ
ꯈꯪꯅꯤꯡꯗ꯭ꯔꯦꯗ ꯑꯩꯈꯣꯏꯁꯨ ꯂꯥꯏ ꯍꯔꯥꯎꯔꯤꯔꯦ
ꯀꯔꯤ ꯀꯔꯝꯕ ꯂꯥꯏꯅꯣ
ꯑꯩꯈꯣꯏ ꯅꯥꯀꯟꯒꯤ
ꯎꯝ
ꯙꯧ ꯈꯣꯏꯔꯥꯛꯄꯅ ꯑꯃ ꯂꯥꯏ ꯑꯃ ꯂꯩꯌꯦ ꯑꯗꯨ ꯍꯔꯥꯎꯔꯤꯌꯦ ꯑꯗꯨꯗꯣ ꯌꯥꯎꯕꯒꯤ
ꯅꯨꯃꯤꯠ ꯀꯌꯥꯅꯤ ꯍꯔꯥꯎꯅꯤ ꯍꯥꯏꯒꯦ
ꯅꯨꯃꯤꯠ ꯃꯉꯥꯅꯤ ꯌꯥꯝ ꯀꯨꯏꯅ ꯍꯔꯥꯎꯗ꯭ꯔꯦ ꯃꯉꯥꯅꯤꯗꯪ ꯑꯌꯥꯕ ꯄꯤꯌꯦ ꯑꯗꯨꯒꯤ ꯅꯨꯠ ꯃꯉꯥꯗꯤ ꯍꯔꯥꯎꯏ
ꯅꯣꯏꯒꯤ ꯀꯩꯅꯣꯒ ꯇꯧꯕ꯭ꯔꯣ ꯂꯥꯏ ꯍꯔꯥꯎꯕꯒꯤ ꯑꯃ ꯑꯍꯟꯈꯩꯒ ꯄꯨꯡꯒꯥꯔꯦꯟ ꯖꯒꯣꯏ ꯍꯥꯏꯕ꯭ꯔꯣ ꯑꯗꯨꯒꯗꯣ ꯁꯥꯟꯅꯕ ꯅꯣꯏꯔꯣꯡꯒꯤꯗ
ꯁꯥꯏꯌꯦ ꯁꯥꯏꯌꯦ ꯑꯩꯈꯣꯏ ꯄꯒꯥ ꯌ ꯖꯒꯣꯏ ꯁꯥꯏ ꯄꯨꯡꯈꯥꯏꯒ ꯖꯒꯣꯏ ꯍꯟꯅꯨꯕꯤ ꯈꯔ ꯇꯧꯔꯒ ꯑꯗꯨꯝ ꯑꯍꯜ ꯈꯔ ꯇꯔꯁꯥꯏ ꯂꯥꯏ ꯍꯔꯥꯎꯕꯁꯤꯁꯨ ꯐꯤꯖꯪꯒ ꯈꯟꯅꯩꯅꯦ ꯍꯧꯖꯤꯛꯇꯤ
ꯃꯇꯝ ꯃꯇꯝꯒꯤ ꯂꯩꯇꯦꯡ ꯍꯥꯏꯗꯨꯅꯤ ꯈꯟꯅꯔꯦ
ꯃꯃꯥꯡꯗ ꯀꯩꯅꯣ ꯇꯧꯕꯁꯤꯡꯗꯨꯗꯤ ꯐꯤꯖꯪ ꯈꯟꯗꯦꯕ ꯑꯩꯈꯣꯏ ꯃꯇꯝꯗꯗꯤ ꯀꯩꯁꯨ ꯍꯧꯖꯤꯛꯅ ꯐꯤꯖꯪꯁꯤꯅ ꯍꯦꯛꯇ ꯀꯩꯅꯣ ꯇꯧꯕꯗꯅ ꯂꯨꯍꯣꯡꯕꯩ ꯐꯤꯖꯝ ꯈꯟꯕꯗꯧꯅ ꯈꯟꯅꯔꯦ
ꯍꯣꯏ ꯑꯗꯨꯕꯨꯗꯤ ꯂꯥꯏꯃꯣꯏꯁꯨꯀꯣ ꯃꯇꯝꯁꯤꯒꯤ ꯃꯇꯨꯡ ꯏꯟꯅ ꯂꯥꯏꯕꯨꯡꯁꯨ ꯈꯔ ꯀꯦꯝ ꯊꯥꯕꯤꯕ ꯈꯣꯠꯄꯤꯕ ꯇꯧꯗꯅ ꯐꯖꯍꯟꯗ꯭ꯔꯗꯤ
ꯑꯗꯨꯅꯦ ꯈꯔ ꯐꯤꯖꯪꯒ ꯈꯜꯂꯒ ꯇꯧꯔꯦ ꯑꯗꯒꯤ ꯍꯧꯖꯤꯛꯀꯥꯟꯒꯤ ꯂꯥꯏ ꯀꯃꯤꯇꯤꯅꯦꯅ ꯇꯧꯔꯤꯁꯤꯅ ꯃꯊꯦꯡ ꯊꯦꯡꯅ ꯀꯨꯝꯍꯩ ꯍꯔꯥꯎ ꯂꯤꯂꯥ ꯏꯁꯩ ꯇꯧꯕꯁꯤꯗꯅꯦ
ꯉꯥꯎꯁꯟꯅꯕ ꯀꯩ ꯍꯥꯏꯅꯤ ꯅꯤꯁꯥ ꯁꯥ ꯆꯥꯕ ꯈꯣꯠꯄ
ꯌꯥꯝ ꯇꯧꯁꯤꯜꯂꯒ ꯀꯝꯄꯗꯤ ꯇꯥꯁꯟꯗꯣꯏꯅꯦꯕ ꯅꯣꯏꯔꯣꯒꯤ ꯇꯧꯗ꯭ꯔꯣ ꯑꯗꯨꯅ ꯀꯨꯝꯍꯩ ꯍꯔꯥꯎꯕꯁꯦ ꯇꯧꯕꯤꯔꯅꯣꯅ ꯊꯤꯡꯉꯕꯅꯤ
ꯃꯥꯅꯦ ꯑꯗꯒꯤ ꯍꯥꯏꯗꯤ ꯍꯧꯖꯤꯛꯇꯤ ꯂꯥꯏ ꯍꯔꯥꯎꯕꯅ ꯂꯥꯏ ꯍꯔꯥꯎꯔꯒꯁꯨ ꯂꯣꯏꯁꯤꯟꯗ꯭ꯔꯦ ꯃꯃꯩꯁꯤꯗ ꯍꯦꯟꯖꯥꯡ ꯃꯊꯦꯜꯗ ꯃꯣꯔꯣꯛ ꯃꯦꯞꯄ ꯍꯥꯞꯄꯒꯨꯝꯗꯅ
ꯎꯝ
ꯈꯪꯗꯦ ꯂꯤꯂꯥꯅꯤ ꯈꯪꯗꯦ ꯐꯤꯂꯝ ꯀꯥꯞꯄꯅꯤ ꯈꯪꯗꯦ ꯑꯃꯃꯝ ꯊꯤꯠꯆꯟꯅꯔꯦ ꯑꯗꯨꯗꯨꯅ ꯅꯍꯥ ꯏꯟꯈꯠꯂꯛꯄ ꯑꯣꯏꯔꯣ ꯅꯤꯁꯥ ꯆꯥꯕꯁꯨ ꯑꯗꯨꯝ ꯂꯥꯛꯏꯗꯣ ꯃꯣꯏ ꯂꯥꯛꯄ ꯑꯣꯏꯅ ꯈꯠꯅ ꯆꯩꯅꯕꯁꯨ ꯇꯨꯝ ꯊꯣꯛꯣꯛꯑꯦ ꯍꯥꯏꯕ ꯅꯠꯇꯦ ꯑꯗꯨꯝ ꯊꯣꯛꯂꯛꯄ ꯌꯥꯕꯀꯣ ꯊꯣꯛꯄꯁꯨ ꯌꯥꯎꯔꯤ ꯁꯨꯥꯏꯅ ꯇꯧꯕ ꯇꯧꯕꯅꯤꯅ ꯃꯩꯔꯥ ꯄꯥꯏꯕꯤꯁꯤꯡ ꯂꯩꯕꯗꯣ ꯂꯩꯀꯥꯏꯒꯤ ꯃꯣꯏꯁꯨ ꯅꯨꯃꯤꯠ ꯅꯥꯏꯔꯒ ꯚꯣꯂꯦꯟꯇꯤꯌꯥꯔ ꯇꯥꯕ ꯇꯥꯅꯔꯦ ꯃꯩꯔꯥꯒ ꯄꯥꯏ ꯍꯥꯏꯔꯥꯛ ꯃꯣꯏꯁꯨ ꯑꯍꯟꯁꯤꯡꯁꯨ ꯋꯥꯔ ꯄꯣꯠꯅꯤꯗ ꯃꯣꯏꯁꯨ ꯇꯨꯝꯕ ꯆꯥꯕ꯭ꯔ ꯈꯪꯗ꯭ꯔꯕꯅꯤ ꯑꯗꯨꯝ ꯑꯗꯨꯇꯗꯁꯗ
ꯇꯝꯅꯤꯅ ꯅꯦ ꯈꯪꯗꯦꯅꯦ ꯇꯧꯔꯤꯁꯦ
ꯁꯗ ꯃ
ꯉꯁꯤꯗꯤ ꯂꯥꯏꯔꯝ ꯊꯣꯛꯀꯅꯤ ꯍꯥꯏꯕꯅꯦ ꯉꯥꯏꯍꯥꯛ ꯌꯦꯡꯉꯨꯅꯤꯌꯦ
ꯎ ꯂꯥꯏꯔꯝ ꯊꯣꯛꯄꯁꯦ ꯀꯔꯣꯝꯗ ꯊꯣꯛꯀꯦ
ꯑꯩꯈꯣꯏ ꯃꯦꯔꯣꯂꯣꯝꯗ ꯊꯣꯛꯇꯣꯏꯅꯦ
ꯎꯝ ꯃꯣꯏꯒꯤ ꯍꯜꯂꯛꯑꯒ ꯖꯒꯣꯏ ꯅꯨꯡ ꯂꯥꯏ ꯂꯣꯏꯁꯟꯕ ꯇꯧꯕꯗꯨꯅ ꯀꯔꯝ ꯀꯥꯏꯋꯥꯏꯗꯦ ꯇꯧꯕ
ꯑꯣ ꯑꯗꯨꯅ ꯑꯗꯨꯝ ꯃꯦꯔꯣꯠꯀ ꯊꯪꯅꯅ ꯂꯝꯄꯥꯛ ꯑꯃ ꯂꯩꯌꯦ ꯑꯗꯨꯗ ꯑꯗꯨꯝ ꯊꯣꯛꯑꯦ ꯃꯦꯔꯣꯛꯄꯨ ꯑꯥꯕꯨꯛ ꯊꯣꯛꯎꯔꯅꯤ ꯑꯗꯨꯗꯒꯤ ꯏꯁꯇꯦꯛꯇ ꯃꯤꯁꯤꯅꯅꯦ ꯈꯨꯌꯥꯝꯅꯦ ꯃꯇꯨꯡꯁꯤꯗ ꯏꯟꯅꯗꯣꯏꯁꯦ ꯂꯧꯁꯤꯟꯕꯤꯒ ꯈꯣꯡꯖꯤꯟꯕꯤꯒꯅꯤ ꯇꯧꯔꯤꯁꯦ ꯇꯧꯅꯕ ꯃꯥꯜꯂꯦ ꯑꯩꯗꯤ ꯍꯟꯗꯛꯇꯕꯨ ꯈꯪꯉꯤ
ꯑꯗꯨ ꯆꯠꯅꯕꯤ ꯑꯣꯏꯔ ꯃꯥꯜꯂꯦꯗ ꯍꯧꯖꯤꯛꯀꯥꯟꯀꯣ ꯐꯣꯟꯗꯒ ꯁꯨꯝ ꯎꯕꯁꯦ ꯃꯌꯥꯝ ꯃꯌꯥꯝ ꯂꯥꯏꯗ ꯂꯛꯅꯔꯒ ꯃꯣꯏ ꯂꯛꯅꯕꯗ ꯃꯣꯏꯁꯦ ꯉꯥꯎꯔꯛꯄꯒꯤ ꯇꯥꯟꯅꯕꯗꯨꯗ ꯃꯣꯏꯁꯨ ꯅꯨꯡꯉꯥꯏꯕꯣꯏ ꯀꯩ ꯑꯣꯏꯀꯣ ꯎ
ꯑꯗꯨꯃꯥꯏꯅ
ꯃꯃꯥꯡꯒꯤ ꯍꯤꯌꯥꯡ ꯇꯥꯟꯅꯕꯗꯣ ꯑꯗꯨ ꯌꯦꯡꯕ ꯆꯠꯂꯨꯏꯌꯦ
ꯀꯥꯗꯏꯈꯩ
ꯑꯃ ꯀꯩꯅꯣꯒꯤ ꯀꯔꯤ ꯑꯃ ꯍꯩꯀ꯭ꯔꯨꯒ ꯕꯥꯅꯔꯛꯄ ꯄ ꯊꯥꯗꯣ ꯊꯥꯗꯨꯗꯤ ꯀꯥꯎꯔꯤꯅꯤꯀꯣ ꯑꯗꯨꯀꯥꯟꯗꯨꯗ ꯃꯣꯏ ꯍꯩꯀ꯭ꯔꯨ ꯍꯤꯗꯣꯡꯕ ꯀꯥꯏꯅ ꯇꯧꯔꯒ ꯍꯩꯀ꯭ꯔꯨ ꯆꯥꯕ ꯌꯥꯗꯣꯏꯅꯤ ꯍꯥꯏꯌꯦꯕ ꯍꯩꯀ꯭ꯔꯨꯒꯁꯦ ꯄꯔꯦꯡ ꯂꯦꯡꯉꯒ ꯃꯣꯏ ꯍꯤꯗꯨꯗ ꯀꯠꯄ ꯈꯣꯠꯄ ꯂꯩꯕ ꯃꯥꯜꯂꯦ ꯌꯥꯝ ꯀꯨꯞꯅꯗꯤ ꯈꯪꯗ꯭ꯔꯦ ꯑꯗꯨ ꯃꯣꯏ ꯅꯨꯄꯥꯒꯤ ꯄꯅꯥ ꯅꯨꯄꯤꯒꯤ ꯄꯅꯥ ꯄꯅꯥꯒ ꯈꯥꯏꯗꯣꯛꯑꯒ ꯍꯤ ꯃꯣꯏ ꯗ꯭ꯔꯦꯁꯀꯁꯦ ꯆꯥꯃꯥꯡ ꯐꯩꯃꯥꯡꯒ ꯁꯦꯠꯄ ꯌꯥꯗꯕ ꯃꯥꯜꯂꯦꯕ ꯐꯤꯖꯦꯛꯇ ꯈꯥꯏꯔꯒ
ꯑꯗꯩ ꯃꯣꯏꯒꯤ ꯃꯤ ꯃꯁꯤꯡꯗꯣ ꯇꯣꯡꯕꯗꯣ ꯐꯤꯛꯁ ꯇꯛꯑꯦ ꯁꯤꯅꯤ ꯀꯔꯤ ꯍꯤꯔꯨꯍꯟꯕ ꯀꯔꯤ ꯅꯥꯎ ꯀꯔꯤ ꯃꯣꯏꯒꯤ ꯃꯃꯤꯡ ꯃꯌꯥꯝ ꯂꯩꯈ꯭ꯔꯦ ꯃꯥꯜꯂꯦꯀꯣ ꯑꯗꯨꯒꯤ ꯃꯁꯤꯡꯗꯣ ꯑꯀꯛꯅꯕꯤꯒ ꯂꯩꯔꯒ ꯇꯥꯟꯅꯔꯒ ꯑꯗꯒꯤ ꯅꯨꯄꯥ ꯅꯨꯄꯤ ꯄꯤꯌꯦ ꯂꯥꯏꯔꯦꯝꯕ ꯂꯥꯏꯔꯦꯝꯕꯤ ꯑꯅꯤꯒꯤ ꯃꯁꯛ ꯂꯧꯔꯤꯅꯦꯒ ꯍꯥꯏꯔꯒ ꯇꯥꯟꯅꯕ ꯑꯗꯒꯤ ꯃꯣꯏꯒꯤ ꯃꯣꯏꯒꯤ ꯍꯣꯜꯂꯤꯕ ꯃꯤꯁꯤꯡꯗꯨꯁꯨ ꯃꯣꯏꯒꯤ ꯔꯣꯜ ꯑꯃꯃꯝ ꯂꯩꯕ ꯃꯥꯜꯂꯦꯕ ꯃꯊꯧꯀꯣ ꯃꯃꯥꯡ ꯊꯪꯕꯗꯨꯅꯗꯤ ꯌꯥꯝ ꯀꯟ ꯍꯣꯟꯕꯗꯤ ꯌꯥꯎꯗꯕꯤꯗ ꯃꯃꯥꯏ ꯆꯨꯝꯕ ꯍꯤꯃꯥꯏ ꯆꯨꯝꯕ ꯍꯥꯏꯕꯗ ꯑꯗꯒꯤ ꯃꯅꯤꯡꯒꯤꯗꯨꯅ ꯈꯔ ꯍꯦꯛ ꯍꯣꯜꯂꯛꯄ ꯀꯥꯏꯅ ꯍꯣꯜꯂꯦ ꯅꯨꯡꯉꯥꯏꯌꯦ ꯌꯦꯡꯕꯀꯣ ꯏꯁꯤꯡꯗ ꯏꯁꯤꯡꯒꯤ ꯀꯨꯝꯍꯩ ꯍꯥꯏꯗꯨꯅꯤ ꯑꯗꯒꯤ ꯃꯣꯏꯒꯤ ꯑꯗꯨ ꯀꯔꯤ ꯀꯔꯝꯕ ꯄꯥꯠꯅꯣ ꯀꯔꯝꯕ ꯇꯨꯔꯦꯜꯗꯅꯣ ꯗꯤ ꯈꯪꯗ꯭ꯔꯦ ꯍꯟꯗꯛ ꯐꯦꯁꯕꯨꯛꯇ ꯊꯦꯡꯅꯩꯌꯦ ꯑꯃ ꯑꯗꯨꯗꯨꯅ ꯑꯗꯨ ꯍꯤꯌꯥꯡ ꯇꯥꯟꯅꯕ ꯑꯗꯨꯒꯤꯗꯤ ꯅꯠꯇ꯭ꯔꯦ ꯂꯥꯏ ꯍꯔꯥꯎꯕꯒꯤꯗꯔ ꯀꯩꯒꯤꯗꯅꯣ ꯑꯣꯏꯕ ꯃꯥꯜꯂꯦꯕ ꯑꯗꯨꯗꯨꯗ ꯀꯩꯅꯣ ꯇꯧꯋꯦ ꯃꯣꯏꯁꯦ ꯍꯤꯁꯦ ꯍꯣꯜꯂꯛꯄ ꯃꯇꯝꯁꯤꯗ ꯃꯣꯏꯒꯤ ꯃꯄꯥ ꯑꯃ ꯂꯩꯕ ꯃꯥꯜꯂꯦꯕ ꯑꯗꯨꯒꯤ ꯖꯒꯥ ꯑꯃ ꯑꯗꯨꯏ ꯖꯒꯥꯗꯨ ꯌꯕ ꯍꯦꯛꯇ ꯂꯨꯞꯈꯤꯑꯅ ꯍꯥꯏ ꯑꯗꯣ
ꯍꯥꯏꯃ
ꯂꯥꯏ ꯂꯩꯕꯒꯤ ꯂꯥꯏꯅ ꯀꯩꯅꯣ ꯇꯧꯔꯤꯔ ꯈꯣꯠꯂꯤꯔꯥ ꯑꯗꯨꯗꯤ ꯈꯪꯗ꯭ꯔꯦ
ꯑꯣ ꯑꯗꯨ ꯍꯧꯖꯤꯛꯁꯨ ꯂꯤꯠꯄꯤꯕ ꯍꯥꯏꯁꯦ
ꯍꯥꯏꯅꯩꯌꯦ ꯃꯃꯥꯡꯗꯁꯨ ꯑꯗꯨꯒꯤ ꯃꯄꯥꯗꯨꯗ ꯍꯦꯛꯇ ꯂꯨꯞꯄꯦ ꯍꯥꯏꯌꯦꯕꯀꯣ ꯍꯟꯗꯛꯀꯤ ꯊꯥꯒꯠꯂꯛꯄ ꯂꯄꯗꯨꯁꯨ ꯃꯣꯏ ꯑꯗꯨꯗ ꯑꯗꯨꯝ ꯂꯨꯞꯄꯦ ꯈꯣꯠꯂꯦꯅ ꯍꯥꯏ
ꯐꯔꯣꯏ ꯖꯥꯠꯂ ꯑꯗꯨꯗꯤ
ꯈꯪꯗꯦ ꯃꯣꯏ ꯐꯔꯦ ꯐꯠꯇ꯭ꯔꯤꯔꯥ ꯑꯗꯣ ꯂꯥꯏꯗꯀꯣ ꯂꯥꯏꯗ ꯀꯩꯅꯣ ꯇꯧꯕ ꯈꯣꯠꯄ ꯒꯗꯤ ꯇꯧꯔꯝꯒꯅꯤ ꯑꯗꯣ ꯑꯩꯈꯣꯏ ꯖꯒꯥ ꯅꯠꯇꯕꯅꯤꯅ ꯃꯣꯏꯅ ꯉꯥꯏꯍꯥꯛ ꯊꯥꯒꯠꯂꯛꯄꯗꯨꯗꯪ ꯎꯔꯨꯕꯅꯤꯅꯅꯦ ꯃꯈꯥ ꯇꯥꯕꯅꯤ ꯈꯪꯉꯗ꯭ꯔꯦ
ꯎꯝ ꯑꯣ ꯅꯪ ꯌꯦꯡꯕ ꯆꯠꯂꯨꯔꯕꯣ ꯑꯗꯨꯗ
ꯆꯠꯂꯨꯗꯔꯤꯌꯦ ꯑꯗꯨꯗꯤ ꯐꯣꯟ ꯇ ꯎꯕꯅꯦꯕ ꯃꯣꯏꯒꯤ ꯑꯗꯨꯒꯤ ꯃꯐꯝꯗꯨ
ꯑꯩꯗꯤ ꯑꯃꯨꯛ ꯄꯣꯛꯆꯠꯇ꯭ꯔꯤꯅꯦ ꯍꯤꯌꯥꯡ ꯍꯤꯒꯟ ꯇꯥꯟꯅꯕꯁꯦ
ꯑꯣ ꯍꯤꯌꯥ ꯇꯥꯟꯅꯕꯗꯨꯔꯣ ꯑꯗꯨ ꯑꯗꯨꯝ ꯇꯥꯟꯅꯕ ꯑꯗꯨꯝ ꯃꯇꯝ ꯌꯧꯔꯛꯄꯩꯗꯨꯗ ꯌꯦꯡ ꯆꯠꯂꯨ ꯅꯨꯡꯉꯥꯏꯕꯅꯦ ꯑꯗꯨꯣ ꯃꯤ ꯃꯌꯥꯝꯁꯨꯀꯣ ꯃꯥꯏ ꯃꯥꯏ ꯄꯥꯏ ꯃꯅꯥꯗꯨꯒꯤ ꯃꯤꯆꯪ ꯈꯣꯝ ꯍꯥꯏꯗꯨꯣ ꯂꯥꯎꯁꯟꯗꯅ ꯈꯣꯠꯇꯅ ꯅꯥꯀꯟꯗꯒꯤ ꯑꯗꯨꯝ ꯇꯧꯅꯕ
ꯑꯩꯗꯤ ꯑꯃꯨꯛ ꯄꯣꯛꯆꯠꯇ꯭ꯔꯤꯌꯦ ꯄꯨ ꯆꯠꯅꯤꯡꯉꯤꯅꯦ ꯃꯇꯝꯗ ꯌꯧꯔ ꯆꯠꯀꯦ
ꯎ ꯆꯠꯂꯣ ꯃꯣꯏꯁꯤ ꯁꯒꯣꯜꯕꯟꯒꯤ ꯕꯤꯖꯣꯏ ꯒꯣꯕꯤꯟꯗꯗꯣ ꯑꯗꯨꯒꯤ ꯑꯃ ꯊꯥꯡꯒ ꯄꯥꯠ ꯑꯃ ꯂꯩꯕꯗꯣ ꯑꯗꯨꯗꯁꯨ ꯇꯧꯕꯅꯦ ꯑꯗꯒꯤ ꯃꯣꯏꯔꯥꯡ ꯂꯣꯝꯗꯁꯨ ꯇꯧꯋꯤꯀꯣ ꯑꯗꯒꯤ ꯈꯪꯉ ꯃꯣꯏ ꯃꯐꯝ ꯂꯣꯏꯅꯃꯛ
ꯃꯣꯏꯔꯥꯡ ꯃꯣꯏꯔꯥꯡ ꯂꯣꯝꯗꯗꯤ ꯌꯥꯝ ꯅꯨꯡꯉꯥꯏꯔꯝꯅꯤ ꯆꯠꯄ
ꯎꯝ
ꯑꯣ ꯍꯤꯌꯥꯡ ꯇꯥꯟꯅꯕꯗꯤ ꯊꯥꯏꯅꯗꯤꯍꯅ ꯑꯗꯨꯝ ꯇꯧꯔꯝꯃꯅꯤꯀꯣ
ꯎꯝ ꯊꯩꯔꯛꯑꯕꯅꯤꯗ ꯂꯥꯏ ꯍꯥꯛꯇꯛꯇꯦ ꯃꯣꯏꯒꯤ ꯂꯥꯏ ꯀꯔꯤ ꯂꯣꯏꯌꯨꯝꯕ ꯑꯗꯨ ꯎꯨꯗꯥ ꯂꯩꯕꯗꯣ ꯃꯣꯏ ꯈꯥꯒꯦꯝꯕꯒꯗ ꯃꯣꯏꯅ ꯑꯗꯨꯝ ꯇꯥꯟꯅꯔꯝꯕꯒꯤ ꯃꯈꯥꯠ ꯆꯠꯊꯔꯛꯄ ꯍꯥꯏꯒꯗ꯭ꯔꯥ ꯃꯣꯏ ꯁꯨꯝ ꯆꯥꯔꯣꯟ ꯁꯨꯔꯣꯟ ꯁꯨꯝ ꯁꯝ ꯍꯟꯊꯔꯛꯑꯒ ꯁꯨꯝ ꯃꯇꯧ ꯇꯝꯃꯒꯀꯣꯅ ꯆꯍꯤ ꯑꯃꯒꯤ ꯀꯩꯒꯤ ꯃꯥꯏ ꯃꯥꯏ ꯃꯇꯝꯗꯣ ꯂꯥꯛꯑꯒ ꯄꯥꯡꯊꯣꯛꯅꯔꯤꯅꯤ ꯍꯔꯥꯎ ꯀꯨꯝꯍꯩ
ꯎ ꯑꯗꯨ ꯃꯇꯨꯡꯗ ꯂꯥꯛꯑ ꯑꯗꯨꯃꯥꯏꯅ ꯇꯧꯅꯩꯑꯕ
ꯎꯝ
ꯐꯩ ꯐꯩ ꯁꯤꯒꯨꯝꯕꯁꯦ ꯑꯩꯈꯣꯏꯗꯤ ꯈꯪꯗꯕꯁꯨ ꯌꯥꯎꯔꯣꯏꯅꯤꯗꯣ ꯑꯗꯒꯤ ꯆꯐꯨ ꯑꯃ ꯋꯥꯗ ꯆꯥꯛ ꯊꯣꯡꯕꯒ ꯇꯧꯕꯗꯣ ꯆꯥꯕꯗꯣ ꯆꯥꯔꯕꯅ
ꯋꯥꯗ ꯑꯣ ꯑꯥ ꯊꯣꯡꯆꯥꯛꯇꯣ ꯆꯥꯔꯦ
ꯑꯗꯨꯏ ꯃꯍꯥꯎꯗꯨꯅ ꯀꯃꯥꯏꯅ ꯇꯧꯒꯦ
ꯑꯗꯨꯏ ꯃꯍꯥꯎꯗꯣ ꯑꯗꯨꯝ ꯍꯥꯎꯋꯦ ꯑꯗꯨꯝ ꯍꯥꯎꯋꯦ ꯆꯥꯛ ꯀꯨꯝ ꯍꯥꯏꯅꯗꯤ ꯇꯧꯗꯣꯏꯅꯦꯕ ꯑꯗ ꯍꯧꯖꯤꯛꯀꯤꯗꯨ ꯅ ꯈꯤꯇꯪ ꯀꯟꯇꯛ ꯃꯁꯥꯁꯦ ꯑꯣꯏꯅꯝꯕ ꯑꯃ ꯌꯥꯎꯔꯒ ꯑꯗꯒꯤ ꯃꯥꯁꯦ ꯍꯧꯖꯤꯛꯀꯤ ꯎꯇꯣꯡꯁꯦ ꯊꯣꯡꯗꯣꯏꯅꯦꯗꯅ ꯎꯇꯣꯡꯒꯤ ꯋꯥꯁꯦ ꯋꯥ ꯃꯈꯜ ꯑꯃ ꯋꯥ ꯑꯃꯦꯛꯇꯗ ꯇꯧꯅꯗꯦꯕ ꯃꯥꯒꯤ ꯃꯃꯤꯡ ꯀꯥꯎꯈ꯭ꯔꯦ ꯑꯗꯨꯒꯤ ꯊꯣꯡꯅꯕ ꯇꯣꯉꯥꯟꯅ ꯋꯥ ꯂꯩꯌꯦꯕ ꯊꯑꯣꯏꯟꯁꯤꯒ ꯊꯥꯅꯩꯅꯦꯕ ꯑꯗꯨꯗ ꯊꯣꯡꯗꯣꯏꯅꯦꯕ ꯑꯗ ꯊꯣꯡꯕꯁꯦ ꯃꯥꯒꯤ ꯃꯅꯨꯡꯒꯤ ꯃꯅꯝ ꯑꯗꯩ ꯃꯥꯏ ꯐ꯭ꯂꯦꯕꯔꯗꯣ ꯈꯔ ꯌꯥꯎꯔꯀꯥꯟꯗ ꯆꯥꯕꯗ ꯑꯣꯏꯅꯝꯃꯒ ꯃꯅꯝ ꯁꯤꯔꯒ ꯃꯍꯥꯎ ꯑꯃ ꯊꯣꯛꯄꯗꯣ ꯑꯗꯨꯃꯥꯏꯅ ꯑꯣꯏꯕ ꯖꯥꯅꯤꯡꯉꯥꯏꯁꯦ
ꯑꯣ ꯌꯣꯡꯆꯥꯛꯁꯦ
ꯎꯝ
ꯑꯣ ꯐꯔꯦ ꯐꯔꯦ ꯑꯗꯨꯗꯤ ꯀꯣꯟꯅ ꯑꯃꯨꯛ ꯁꯥꯟꯅꯔꯁꯦ ꯑꯩ ꯊꯝꯃꯒꯦ
ꯑꯥ ꯍꯣꯏ ꯍꯣꯏ ꯎꯝ